ꯍꯂꯣ
ꯐꯁꯜ
ꯍꯜꯂꯣ
ꯇꯌꯦ ꯂꯜꯂꯣ
ꯅꯀꯣꯟꯅꯤ ꯐꯖꯟ ꯇꯥꯗ꯭ꯔꯤꯗ
ꯣꯜ꯭ꯌꯨꯝ ꯗ
ꯅꯠꯇꯦ ꯅ ꯋꯥꯥꯛ ꯅꯨꯡꯉꯥꯏ ꯇꯒꯅꯦ
ꯑꯣ ꯇꯔꯦ ꯇꯔꯦ ꯍꯥꯀꯤ
ꯎ ꯇꯔꯣ ꯑꯩꯅꯅꯦ ꯑꯣ ꯑꯩꯅꯅꯦ ꯃꯤꯉꯣꯟꯗ ꯇꯧꯕ ꯀꯥꯟꯗꯗꯤꯀꯣ ꯐꯖꯅꯁꯨ ꯇꯥꯗꯦ ꯑꯗꯨꯒ ꯈꯣꯟꯁꯨꯦ ꯌꯥꯝ ꯄꯤꯛꯑꯦ ꯍꯥꯏꯌꯦꯕ
ꯍꯣꯏ ꯐꯣꯟꯁꯨ ꯌꯥꯝ ꯍꯧꯖꯤꯛ ꯑꯩꯅ ꯉꯁꯥꯏ ꯑꯍꯥꯟꯕꯗ ꯌꯥꯝ ꯄꯤꯛꯏꯅ ꯐꯣꯟꯗꯣ
ꯑꯥ ꯍꯧꯖꯤꯛꯇꯤ ꯌꯥꯔꯕꯣ
ꯍꯖꯤꯗꯤ ꯌꯥꯔꯦ ꯄꯆꯖ ꯇꯔꯦ ꯍꯖꯤ
ꯎ
ꯃꯤ ꯑꯃꯁꯨ ꯑꯩꯉꯣꯟꯗ ꯀꯣꯜ ꯇꯧꯔꯛꯀꯦꯅ ꯇꯧꯔꯒ ꯀꯩꯒꯤꯅꯣ ꯈꯪꯗꯦ ꯌꯥꯗꯕꯒꯤ ꯃꯉꯣꯟꯗ ꯅꯣꯇꯤꯐꯤꯀꯦꯁꯟ ꯑꯃ ꯂꯥꯛꯈ꯭ꯔꯦ ꯆꯥꯛꯇꯤ ꯆꯥꯔꯕꯣ
ꯑ ꯃꯅꯣꯝ ꯎꯝ ꯑꯥꯕ꯭ꯔꯣ
ꯑꯥ ꯑꯥ
ꯑꯈꯣꯏ ꯇꯃꯦꯡꯂꯣꯡ ꯗꯤ ꯅꯣꯡ ꯀꯟꯅ ꯆꯨꯔꯤꯅꯦ
ꯇꯃꯦꯡꯂꯣꯡꯗ
ꯍꯥꯥ
ꯏꯣ ꯑꯩꯁ
ꯍꯜꯂꯣ
ꯑꯩꯌꯣꯏꯃꯥ ꯍꯥꯎ ꯍꯥꯎ ꯇꯌꯦ
ꯑꯩꯈꯣꯏꯒꯤ ꯇꯃꯦꯂꯣꯡꯗ ꯐꯖꯅ ꯅꯣꯡ ꯇꯥꯏꯕ ꯍꯧꯖꯤꯛ ꯑꯗꯨꯒꯤ ꯅꯦꯠꯋꯔꯥꯛꯁꯦ ꯈꯔ ꯅꯨꯡꯉꯥꯏꯇꯕ ꯃꯥꯜꯂꯦ ꯑꯩꯈꯣꯏꯁꯨ
ꯈꯪꯗꯦ ꯑꯩꯈꯣꯏ ꯑꯩꯗꯤ ꯑꯇꯣꯞꯄ ꯏꯁ꯭ꯇꯦꯠꯇ ꯂꯩꯕꯅꯤꯅ ꯑꯝꯇ ꯒ꯭ꯌꯥꯟ ꯇꯥꯗ꯭ꯔꯦ
ꯑꯣ
ꯃꯅꯤꯄꯨꯔ ꯅꯣꯡ ꯌꯥꯝ ꯀꯟꯅ ꯆꯨꯕ꯭ꯔꯥ ꯍꯧꯖꯤꯛꯀꯥꯟꯁꯤꯕꯣ ꯃꯥꯅꯦ ꯑꯗꯣ ꯏꯝꯐꯥꯜꯗꯒꯤ ꯑꯗꯨꯑꯣꯏꯁꯨ ꯑꯇꯣꯞꯄ ꯏꯁ꯭ꯇꯦꯠꯇ ꯂꯩꯌꯦꯕ
ꯑꯣ
ꯃꯅꯤꯄꯨꯔ ꯃꯐꯝ ꯂꯣꯏꯅꯃꯛ ꯅꯣꯡ ꯆꯨꯕ꯭ꯔꯣ ꯍꯧꯖꯤꯛꯀꯥꯟꯁꯤꯕꯣ
ꯍꯣꯏ ꯃꯅꯤꯄꯨꯔ ꯏꯝꯐꯜꯗꯁꯨ ꯅꯣꯡꯀꯟꯅ ꯆꯨꯏꯌꯦ ꯍꯥꯢꯌꯦ ꯍꯧꯖꯤꯛ
ꯅꯣꯡ ꯀꯟꯅ ꯆꯨꯔꯁꯨ ꯍꯧꯖꯤꯛꯀꯥꯟꯗꯤ ꯃꯅꯤꯄꯨꯔꯗ ꯋꯦꯗꯔ ꯌꯥꯝ ꯅꯨꯡꯉꯥꯏꯇ꯭ꯔꯦꯗ
ꯍꯣꯏ
ꯀꯌꯥ ꯃꯦꯃꯥꯟ ꯑꯝꯇ ꯇꯥꯗ꯭ꯔꯦ
ꯅꯪꯗꯤ ꯀꯥꯏꯗ ꯂꯩꯕꯅꯣ
ꯇꯨꯡꯀꯨꯔ ꯀꯔꯅꯥꯇꯀꯥꯗ ꯂꯩꯌꯦ
ꯑꯣ ꯀꯔꯅꯥꯇꯀꯥꯗ ꯀꯔꯤ ꯀꯔꯤ ꯊꯕꯛ ꯇꯧꯕꯅꯣ
ꯃꯦꯛꯗꯣꯅꯦꯜꯁ ꯀꯤ
ꯑꯣ
ꯀꯩ ꯌꯦꯟꯖꯥꯡ ꯆꯥꯈꯤꯒꯦ
ꯅꯣꯢ ꯉꯁꯤ ꯑ ꯁꯦ ꯎꯁꯣꯏ ꯕꯦꯝꯕꯨ ꯁꯨꯠꯇꯣ ꯑ
ꯀꯩꯅꯣ ꯍꯧꯖꯤꯛ ꯑꯩꯅ ꯏꯃꯥꯟꯅꯕ ꯑꯃ ꯋꯥꯔꯤ ꯁꯥꯟꯅꯈꯤꯕꯀꯣ
ꯑ
ꯃꯥꯁꯨ ꯎꯁꯣꯏ ꯆꯥꯢ ꯍꯥꯢꯔꯛꯑꯦ
ꯍꯣꯏ ꯑꯥ ꯍꯧꯖꯤꯛ ꯃꯇꯝ ꯑꯣꯏꯕꯤꯅꯀꯣ
ꯍꯣꯏꯅꯦ
ꯑ ꯎꯁꯣꯏ ꯃꯇꯝ ꯍꯥꯎꯔꯛꯈ꯭ꯔꯦ ꯑꯗꯨ ꯖꯨꯨꯂꯥꯏ ꯑꯥꯒꯁ ꯐꯥꯎꯗꯤ ꯑꯗꯨꯝ ꯂꯩꯅꯤ
ꯑꯁ ꯑꯩ ꯁꯦꯞꯇꯦꯝꯕꯔꯗ ꯊꯣꯛꯂꯛꯑꯅꯤ ꯑꯗꯨꯗ ꯐꯪꯉꯔꯣꯏꯗꯩ ꯖꯥꯠꯂꯣ
ꯑ ꯁꯦꯞꯇꯦꯝꯕꯔꯗꯗꯤ ꯈꯪꯗꯦ
ꯑꯁ ꯁꯦꯞꯇꯦꯝꯕꯔꯗ ꯊꯣꯛꯂꯛꯑꯗꯕꯅꯤꯅ ꯍꯥꯏ ꯑꯗꯨꯗ ꯀꯨꯏꯔꯦꯕ ꯑꯩꯅ ꯆꯥꯔꯛ
ꯑꯣ
ꯇꯃꯦꯡꯂꯣꯡ ꯇꯃꯦꯡꯂꯣꯡꯁꯦ ꯑ ꯀꯩꯅꯣ ꯎꯝ ꯀꯃꯥꯏꯅ ꯍꯥꯏꯅꯤ ꯁꯞ ꯗꯤꯕꯤꯖꯟ ꯀꯌꯥꯝ ꯌꯥꯝꯒꯦ
ꯁꯞ ꯗꯤꯚꯤꯖꯟ ꯀꯌꯥ ꯂꯩꯕ꯭ꯔꯥ ꯍꯥꯏꯕ
ꯎꯝ
ꯁꯞ ꯗꯤꯚꯤꯖꯟ ꯃꯔꯤ
ꯃꯔꯤ ꯂꯩꯌꯦ
ꯑꯩꯅꯅꯦ ꯊꯥꯏꯅ ꯑꯩꯅ ꯀ꯭ꯂꯥꯁ ꯅꯥꯏꯟ ꯀꯥꯔꯛꯄꯗ ꯇꯃꯦꯡꯂꯣꯡꯗꯒꯤ ꯄꯥꯈꯪ ꯑꯃ ꯈꯪꯅꯔꯝꯃꯦꯕꯀꯣ
ꯍꯣꯏ
ꯑꯁ ꯑꯗꯨ ꯀꯃꯥꯏꯅ ꯀꯃꯥꯏꯅ ꯇꯧꯔ ꯂꯣꯏꯁꯤꯟꯈꯤꯕꯅꯣ ꯈꯪꯗꯦ ꯌꯥꯝ ꯅꯨꯡꯉꯥꯏꯇꯦ ꯀꯩ ꯀꯩ ꯂꯝꯅꯣ ꯑꯗꯨꯅ ꯗꯥꯅꯣ ꯍꯥꯏꯗꯤ ꯑꯉꯥꯡ ꯑꯣꯏꯔꯤꯕꯅꯤꯅꯀꯣ ꯀꯩꯅꯣ ꯀꯩꯏꯝꯇ ꯒ꯭ꯌꯥꯟ ꯑꯝꯇ ꯇꯥꯎꯗ꯭ꯔꯦ ꯃꯥꯗꯣ ꯑꯩ ꯎꯅꯕꯅꯦ ꯀꯥꯏꯅꯒ ꯂꯥꯛꯈꯤꯕꯀꯣ ꯏꯝꯐꯥꯜꯗ
ꯑꯧ
ꯑꯁ ꯀꯃꯥꯏꯅ ꯀꯃꯥꯏꯅ ꯂꯩꯔꯤꯕ ꯖꯥꯠꯅꯣ ꯈꯪꯅꯤꯡꯗꯦ ꯅꯨꯡꯁꯤꯕꯅꯦ ꯌꯥꯝꯅ ꯀꯕꯨꯏꯅꯦ
ꯃꯤꯡꯗꯤ ꯐꯪꯗ꯭ꯔꯤꯕ꯭ꯔꯣ ꯍꯥ ꯃꯥꯒꯤ ꯃꯃꯤꯡꯗꯤ ꯈꯪꯗ꯭ꯔꯤꯕ꯭ꯔꯣ
ꯃꯥꯏ ꯃꯃꯤꯡꯗꯣ ꯖꯦꯛ ꯀꯧꯋꯦ ꯖꯦꯛ ꯖꯦꯛ ꯄꯥꯎꯃꯩ ꯍꯥꯏꯕꯔꯣ ꯀꯩꯅꯣꯝꯃ ꯍꯥꯏ ꯈꯪꯉꯦ ꯈꯪ ꯑꯥ ꯃꯥꯗꯁ ꯁꯤꯂꯣꯡꯗꯒ ꯂꯥꯏꯔꯤꯛ ꯇꯝꯃꯛꯄꯅꯦꯕ
ꯑꯣ
ꯐꯨꯠꯕꯣꯜꯁꯨ ꯁꯥꯟꯅꯕꯅꯦꯕꯀꯣ ꯃꯥꯗꯣ ꯌꯥꯝ ꯄꯤꯛꯄꯅꯦꯕ ꯃꯥꯁꯦ ꯌꯥꯝ ꯋꯥꯡꯕ ꯃꯤꯁꯨ ꯑꯣꯏꯗꯦ ꯑꯩꯒ ꯋꯥꯡ ꯃꯥꯅꯕꯅꯦ ꯄꯤꯛꯇ꯭ꯔꯨ ꯄꯤꯛꯄꯅꯦ ꯑꯩꯅ ꯀ꯭ꯂꯥꯁ ꯅꯥꯏꯟ ꯀꯥꯕꯗꯣ ꯃꯥꯗꯨ ꯑꯗꯨ ꯃꯇꯝꯗ ꯀ꯭ꯂꯥꯁ ꯇꯨꯋꯦꯜꯕ ꯀꯥꯔꯦꯕ
ꯑꯣ
ꯌꯥꯝ ꯐꯥꯕꯅꯦꯍꯦ
ꯌꯥꯝꯇꯦꯏꯕ
ꯎꯝ ꯃꯕꯨꯛ ꯌꯥꯝ ꯐꯕꯅꯦ ꯖꯦꯛ ꯖꯦꯛ ꯄꯥꯎꯃꯩ ꯍꯥꯏꯕ꯭ꯔꯥ ꯀꯩꯅꯣꯝ ꯃ ꯍꯥꯏꯕꯅꯦꯕ ꯃꯥꯒꯤ ꯃꯃꯤꯡꯗꯨ
ꯒꯥꯡꯃꯥꯏ ꯍꯥꯏꯕꯅꯤ
ꯄꯥꯎꯃꯩ
ꯑꯥ ꯖꯦꯛ ꯄꯥꯎ
ꯅꯠꯇꯦ ꯖꯦꯛ ꯄꯥꯎ ꯒꯥꯡꯃꯩ
ꯖꯦꯛ ꯄꯥꯎ ꯃꯩ
ꯃꯠꯇꯦꯅꯦ ꯅꯪ ꯅꯪꯅ ꯍꯥꯏꯕꯗ ꯂꯥꯜꯂꯦꯅꯦ
ꯑꯩꯅ ꯍꯥꯏꯕꯁꯦ ꯂꯥꯜꯂꯕ ꯇꯃꯦꯡꯂꯣꯡꯖꯦ ꯑꯩꯅ ꯌꯥꯝꯅ ꯆꯠꯅꯤꯡꯕ ꯂꯝꯅꯦ ꯎꯝ ꯑꯣꯔꯦꯟꯁ ꯐꯦꯁꯇꯤꯚꯦꯜꯒꯨꯝꯕ ꯇꯧꯕꯗꯣ ꯇꯃꯦꯡꯂꯣꯡꯗ ꯅꯠꯇ꯭ꯔꯣ
ꯃꯅꯤꯅꯦ ꯗꯤꯁ ꯏꯌꯔ ꯇꯧꯔꯤ ꯂꯥꯎ ꯇꯥꯕ꯭ꯔꯣ
ꯑꯩꯈꯣꯏꯒꯤꯀꯣ ꯄꯥꯕꯨꯡ ꯑꯃ ꯂꯩꯔꯝꯃꯦꯕꯀꯣ ꯄꯥꯕꯨꯡꯗꯣ ꯂꯩꯗꯤ ꯂꯩꯗꯤꯒ꯭ꯔꯦꯗꯕꯀꯣ ꯃꯥꯅꯥ ꯑꯥ ꯑꯣꯔꯦꯟꯁ ꯐꯦꯁꯇꯤꯚꯦꯜ ꯂꯥꯛꯄ ꯈꯨꯗꯤꯡꯒꯤ ꯃꯥꯒꯤ ꯃꯔꯨꯞ ꯂꯩꯌꯦꯅ ꯑꯗꯨꯝ ꯃꯥꯗꯤ ꯃꯥꯒꯤ ꯖꯤꯞꯇ ꯑꯗꯨꯝ ꯆꯠꯈꯤꯕꯀꯣ ꯑꯗꯣ ꯑꯩꯈꯣꯏꯗꯤ ꯑꯉꯥꯡ ꯑꯣꯏꯔꯤꯞ ꯕꯅꯤꯅ ꯏꯟꯕ ꯑꯦ ꯃꯥꯏ ꯃꯇꯨꯡ ꯏꯜꯂ ꯆꯠꯄꯁꯨ ꯆꯠꯍꯧꯗ꯭ꯔꯦ ꯑꯗꯨ ꯃꯥꯅ ꯍꯜꯂꯛꯄ ꯀꯥꯟꯗ ꯑꯣꯔꯦꯟꯖ ꯃꯌꯥꯝ ꯃꯌꯥꯝ ꯄꯨꯔꯒꯒ ꯂꯥꯛꯑꯦꯕ
ꯑꯗꯣ ꯍꯧꯖꯤꯛꯇꯤ ꯆꯥꯕꯁꯨ ꯐꯪꯗ꯭ꯔꯦ ꯄꯥꯕꯨꯡꯗꯣ ꯂꯩꯒꯤꯗ꯭ꯔꯕꯅꯤꯅ
ꯗꯤꯁ ꯏꯌꯔ ꯗꯤꯁ ꯏꯌꯔꯁꯦ ꯀꯣ
ꯇꯥ
ꯑꯣꯔꯦꯟ ꯐꯦꯁꯇꯤꯕꯦꯜ ꯂꯩꯔꯝꯕꯁꯨ ꯌꯥꯏ ꯂꯥꯁ ꯏꯌꯥꯔꯗꯗꯤ ꯂꯩꯌꯦꯕ
ꯑꯥ
ꯅꯤꯁꯌꯔ ꯂꯩꯔꯗꯤ ꯂꯥꯛꯑꯣ ꯅꯪꯁꯨ
ꯂꯩꯕ ꯂꯩꯇꯕ ꯍꯥꯟꯅ ꯂꯩꯕ꯭ꯔꯥ ꯑꯁ ꯀꯃꯥꯏꯅ ꯆꯠꯀꯅꯤ ꯇꯃꯦꯡꯂꯣꯡ ꯗꯤꯁꯇ꯭ꯔꯤꯛꯇ ꯑꯩꯈꯣꯏꯗꯤ ꯏꯝꯐꯥꯜꯗꯒꯤ ꯊꯣꯛꯄꯁꯨ ꯀꯗꯥꯏꯗ ꯊꯣꯛꯀꯅꯤ ꯃꯐꯝ ꯃꯔꯥꯡ ꯑꯝꯇꯁꯨ
ꯑ ꯑꯗꯨꯕꯨꯗꯤ ꯅꯪ ꯂꯥꯛ ꯀꯩ ꯑꯩꯈꯣꯏ ꯂꯩꯅꯤꯅ
ꯀꯌꯦ
ꯍꯔꯅꯗꯇ ꯃꯦꯂ ꯎꯗꯤ ꯀ ꯌꯥꯁꯨꯣ ꯅꯪꯗ
ꯆꯠꯅꯤꯡꯉꯦ ꯁꯤꯔꯣꯏ ꯂꯤꯂꯤ ꯀꯥꯕꯁꯨ ꯀꯥꯍꯧꯗꯦ ꯑꯩꯗꯤ ꯀꯩꯝꯇ ꯀꯔꯤꯝꯇ ꯐꯪꯍꯧꯗ꯭ꯔꯦ ꯀꯔꯤꯝꯇ ꯅꯪꯍꯧꯗ꯭ꯔꯦ ꯑꯗꯨ ꯍꯧꯖꯤꯛꯇꯤ ꯂꯣꯏꯅꯃꯛ ꯑꯁ ꯇꯜꯂꯦꯗ ꯅꯨꯡꯁꯨ ꯅꯨꯡꯉꯥꯏꯇꯦ ꯌꯥꯝ ꯇꯣꯜꯂꯦ ꯑꯩ ꯑꯩꯗꯤꯀꯣ ꯎꯝ
ꯎꯝ
ꯆꯤꯡꯗ ꯌꯥꯝ ꯂꯩꯅꯤꯡꯉꯦꯕꯀꯣ
ꯎꯝ
ꯆꯤꯡꯗ ꯍꯥꯏꯗꯤ ꯑꯩꯒꯤ ꯏꯃꯥꯟꯅꯕ ꯏꯃꯥꯟꯅꯕꯤ ꯆꯤꯡꯒꯤ ꯏꯃꯥꯟꯅꯕ ꯏꯃꯥꯟꯅꯕꯤ ꯌꯥꯝ ꯂꯩꯌꯦ ꯕ ꯑꯩꯒꯤ ꯑꯣꯈꯣꯜꯗꯁꯨꯣ ꯀꯩꯗꯁꯨ ꯃꯌꯥꯝ ꯑꯃ ꯂꯩꯌꯦꯕ ꯑꯗꯣ ꯃꯣꯏꯅ ꯃꯣꯏꯅꯒ ꯐꯣꯇꯣ ꯀꯥꯞꯄꯒ ꯊꯥꯒꯠꯂꯛꯄꯁꯤ ꯎꯕ ꯀꯥꯟꯗꯀꯣ ꯆꯤꯡꯗ ꯌꯥꯝ ꯂꯩꯅꯤꯡꯉꯦꯕ
ꯎꯝ
ꯀꯣꯏꯕꯁꯨ ꯆꯠꯅꯤꯡꯉꯦꯕ ꯑꯗꯣ ꯀꯔꯤꯝ ꯐꯪꯗꯔꯦ
ꯎꯃ ꯅꯪ ꯂꯥꯛꯄ ꯀꯥꯟꯗꯁꯨ ꯀꯣꯏꯕ ꯆꯠ
ꯑꯩꯈꯣꯏꯒꯤꯗꯤ ꯑꯩꯈꯣꯏꯒꯤ ꯌꯨꯝ ꯃꯅꯥꯛꯇ ꯆꯤꯡ ꯂꯩꯌꯦꯕꯀꯣ
ꯎꯝ
ꯑꯗꯣ ꯆꯤꯡꯗ ꯑꯗꯨꯝ ꯀꯥꯈꯠꯂꯒ ꯑꯩꯈꯣꯏ ꯃꯌꯥꯝ ꯐꯝꯗꯅ ꯑꯗꯒꯤꯗꯤ ꯑꯣꯄꯟ ꯖꯤꯝꯁꯨ ꯂꯩꯕꯅꯤꯅ ꯋꯥꯛꯀꯤꯡ ꯆꯠꯇꯅ ꯈꯣꯠꯇꯅ ꯆꯦꯡꯒꯨꯝꯒ ꯊꯤꯗꯅ ꯆꯤꯡꯗ ꯍꯧꯕ ꯃꯅꯥ ꯃꯁꯤꯡꯒ ꯊꯤꯔꯒ ꯈꯣꯠꯂꯒ ꯌꯥꯝꯅ ꯑꯗꯨꯃꯥꯏꯅ ꯍꯤꯡꯉꯛꯑꯦꯕ ꯑꯩꯈꯣꯏꯗꯤꯀꯣ ꯑꯩꯈꯣꯏ ꯕꯕꯥꯍꯣꯏ ꯃꯃꯥꯍꯣꯏ ꯑꯗꯨꯝ ꯑꯗꯨꯅ ꯑꯩꯈꯣꯏꯗꯤ ꯆꯤꯡꯗ ꯂꯩꯕ ꯑꯗꯒꯤꯗꯤ ꯑꯩꯒꯤ ꯇ꯭ꯔꯥꯏꯕꯦꯜ ꯏꯃꯥꯟꯅꯕꯤ ꯏꯃꯥꯟꯅꯕ ꯃꯌꯥꯝ ꯃꯌꯥꯝꯁꯨ ꯂꯩꯔꯒ ꯑꯗꯨꯝ ꯆꯥꯕ ꯊꯛꯄꯗꯣ ꯃꯣꯏ ꯃꯌꯥꯝꯒ ꯑꯗꯨꯝ ꯇꯧꯕꯅꯤꯅ ꯑꯩꯗꯤ ꯀꯃꯥꯏ ꯍꯥꯏꯅꯤ ꯑꯦꯗꯥꯞ ꯇꯧꯕ ꯍꯩꯌꯦꯕ ꯆꯤꯡꯗ
ꯑꯥ
ꯑꯗꯨꯅꯅꯦ ꯑꯁ ꯈꯪꯗꯦ ꯆꯤꯡꯒꯤ ꯆꯤꯡꯒꯤ ꯄꯥꯈꯪꯗꯒ ꯌꯨꯝ ꯄꯥꯟꯅꯤꯡꯕꯗꯣ
ꯎꯝ ꯎꯝ ꯑꯗꯨꯗꯤ ꯆꯤꯡꯗꯥ ꯌꯣ ꯄꯥꯜꯂꯣ ꯅꯨꯄꯥꯥꯏ ꯌꯥꯝ ꯂꯩꯅꯥ
ꯑꯗꯣ ꯍꯧꯖꯤꯛꯇꯤ ꯍꯧꯖꯤꯛꯇꯤ ꯄ꯭ꯂꯥꯟꯗꯣ ꯆꯦꯟꯖ ꯇꯧꯔꯦ
ꯅꯨꯄꯥꯇꯖꯝ ꯂꯩ ꯂꯩꯗ
ꯂꯩꯔꯁꯨ ꯆꯦꯟꯖ ꯇꯧꯔꯦ ꯄ꯭ꯂꯥꯟ ꯆꯠꯄ ꯌꯥꯗ꯭ꯔꯦ
ꯌꯥꯏꯗ ꯑꯩꯈꯣꯏ ꯅꯍꯥꯗ ꯄꯥꯜꯂꯗꯤ
ꯌꯥꯌꯥꯏ ꯑꯗꯨꯏꯁꯨ ꯀꯤꯈꯔꯦ ꯚꯏ